ꯏꯇꯥꯎ ꯍꯜꯂꯣ ꯇꯥꯏꯌꯦ ꯇꯥꯏꯌꯦ
ꯑ ꯀꯩꯇꯥꯧꯔꯔꯤꯅꯣ
ꯑꯁꯂꯝ ꯂꯩꯌ‌ꯦꯗ
ꯑ ꯆꯥꯛꯆꯥꯥꯗꯕꯤ
ꯍꯣꯏ ꯏ ꯆꯖꯔ
ꯑꯦꯁ
ꯃꯇꯝꯁꯦ ꯊꯨ ꯊꯨꯅ ꯆꯠꯂꯦꯀꯣ ꯑꯩꯠ ꯊꯥꯔꯇꯤ ꯇꯥꯒꯦ ꯇꯧꯔꯦꯅꯦ ꯃꯇꯝꯁꯦ ꯈꯪꯍꯧꯗꯅ ꯀꯃꯥꯏ ꯀꯃꯥꯏ ꯇꯧꯕ꯭ꯔꯥ ꯈꯪꯗꯦꯅ ꯑꯩꯈꯣꯏꯁꯦ
ꯑꯦꯛꯖꯥꯝ ꯑꯦꯛꯖꯥꯝ ꯂꯩꯔꯤ ꯑꯗꯨꯃꯥꯏꯅ ꯇꯧ ꯍꯧꯖꯤꯛ ꯄꯥꯅꯤꯡꯉꯥꯏ ꯂꯩꯔꯤꯗꯤ
ꯎꯝ
ꯉꯁꯤ ꯄꯨꯡ ꯀꯌꯥ ꯀꯌꯥꯗ ꯕꯣꯜ ꯂꯩꯕ꯭ꯔꯥ
ꯉꯁꯤ ꯇꯦꯟ ꯊꯥꯔꯇꯤꯗ ꯂꯩꯔꯝꯒꯅꯤꯗ ꯉꯁꯤ ꯇꯨꯋꯦꯜꯐ ꯊꯥꯔꯇꯤꯔ ꯇꯦꯟ ꯊꯥꯔꯇꯤꯔ ꯂꯩꯔꯝꯒꯅꯤ ꯑꯦ ꯅꯥꯏꯟ ꯊꯥꯔꯇꯤꯗ ꯂꯩꯌꯦ ꯉꯁꯤ
ꯀꯅꯥ ꯀꯅꯥ
ꯏꯪꯂꯦꯟꯒ ꯗꯤꯌꯥꯔ ꯀꯣꯡꯒꯣ
ꯑꯥ ꯌꯦꯡ ꯌꯦꯡꯗꯣꯏꯔ ꯅꯪ
ꯌꯦꯡꯊꯤ ꯌꯦꯡꯅꯤꯡꯉꯦ ꯑꯗꯣ ꯑꯁ‌ ꯈꯪꯗꯦ
ꯑꯗꯣ ꯑꯩꯈꯣꯏ ꯄ꯭ꯔꯥꯛꯇꯤꯀꯜꯗꯣ
ꯍꯣꯏ
ꯁꯞꯖꯦꯛ ꯂꯣꯏꯅꯃꯛꯒꯤ ꯄ꯭ꯔꯦꯛꯇꯤꯀꯦꯜ ꯌꯥꯎꯕ ꯃꯥꯜꯂꯦꯀꯣ
ꯈꯪꯗꯦ ꯂꯩꯔꯝꯒꯅꯤ ꯑꯍꯨꯝꯒꯨꯝꯕꯗꯤ ꯇꯧꯟ ꯇꯧꯒꯗꯕ ꯃꯥꯜꯂꯦ ꯑꯗꯨꯒ ꯃꯔꯤ ꯖꯤ ꯇꯧꯒꯦꯔ ꯈꯪꯗꯦ
ꯑꯩꯈꯣꯏ ꯁꯕꯖꯦꯛ ꯃꯉꯥꯅꯦꯕ
ꯍꯣꯏ
ꯑꯗꯣ ꯂꯣꯏꯅꯃꯛ ꯄ꯭ꯔꯥꯛꯇꯤꯀꯦꯜ ꯂꯩꯕ ꯃꯥꯜꯂꯦꯅꯦ
ꯍꯣꯏ ꯂꯩꯒꯅꯤ ꯂꯩꯒꯅꯤ
ꯑꯗꯨ ꯑꯣꯏꯔꯗꯤ ꯑꯁ ꯊꯤꯌꯨꯔꯤ ꯊꯤꯔꯤꯗ ꯄꯣꯔꯗꯤ ꯑꯗꯨꯝ ꯄ꯭ꯔꯥꯛꯇꯤꯀꯦꯜꯁꯨ ꯐꯦꯜ ꯇꯧꯅꯤ ꯅꯠꯇ꯭ꯔꯣ
ꯍꯣꯏ
ꯑꯁ ꯉꯁꯤ ꯊꯥꯒꯗꯕ ꯁꯕꯖꯦꯛ ꯈꯛꯅꯦꯕ ꯍꯌꯦꯡ ꯊꯥꯒꯗꯕ ꯁꯕꯖꯦꯛ ꯈꯛꯅꯦꯕ ꯊꯤꯔꯤ ꯐꯦꯜ ꯇꯧꯔꯁꯨ ꯄ꯭ꯔꯥꯛꯇꯤꯀꯦꯜꯗ ꯐꯦꯜ ꯇꯧꯗꯕꯗꯣ
ꯍꯣꯏ
ꯑꯇꯩꯗꯤ ꯊ꯭ꯌꯨꯔꯤ ꯐꯦꯜ ꯇꯧꯔꯗꯤ ꯂꯣꯏꯅꯃꯛ ꯐꯦꯜ ꯇꯧꯕꯗꯨꯅꯦꯕ
ꯑꯥ ꯂꯨꯔꯦꯅꯦ ꯂꯨꯔꯦꯅꯦ ꯑꯩꯈꯣꯏꯒꯤꯁꯦ
ꯑꯁ‌ ꯇꯜꯂꯦꯍꯦ
ꯎꯝ ꯎꯝ ꯍꯨꯝ
ꯁꯚꯦꯟꯗꯁꯨ ꯑꯩꯈꯣꯏ ꯄ꯭ꯔꯥꯛꯇꯤꯀꯦꯜ ꯀꯌꯥ ꯇꯧꯕ꯭ꯔꯥ
ꯈꯪꯗꯦ ꯑꯍꯨꯝ ꯑꯣꯏꯔꯝꯒꯅꯤꯗ
ꯑꯍꯨꯝ ꯑꯁ ꯋꯥꯏꯍꯦ
ꯎꯝ ꯑꯍꯨꯝ ꯑꯍꯨꯝ ꯈꯪꯗꯦꯅꯦ ꯑꯦꯛꯖꯥꯝꯒꯤ ꯋꯥꯔꯤ ꯇꯧꯁꯦ ꯅꯨꯡꯉꯥꯏ ꯅꯨꯡꯉꯥꯏꯕ ꯋꯥꯔꯤ ꯇꯧ
ꯍꯌꯦꯡ ꯑꯣꯏꯕꯅꯤꯅ ꯑꯁ ꯑꯗꯨꯝ ꯈꯜꯂꯒ ꯂꯩ ꯂꯩꯔꯦꯅꯦ
ꯎꯝ ꯑꯗꯨꯅꯦ
ꯑꯥꯏꯁ ꯄꯩꯁꯥꯕꯨ ꯂꯩꯔꯗꯤ ꯑꯁ ꯑꯃꯨꯛꯀ ꯀꯩꯅꯣ ꯍꯥꯏꯛꯀꯤꯡ ꯆꯠꯅꯤꯡꯕꯅꯦꯍꯦ
ꯍꯣꯏ
ꯍꯟꯗꯛ ꯗꯤꯁꯦꯝꯕꯔꯗꯔ ꯖꯅꯋꯥꯔꯤꯗꯔ ꯀꯩꯅꯣ ꯆꯠꯁꯤꯅ ꯆꯨꯀꯣꯕꯤꯂꯤ
ꯆꯠꯄ ꯌꯥꯏ ꯑꯩꯈꯣꯏꯁꯦ ꯃꯔꯨꯞ ꯇꯧꯔꯁꯨ ꯌꯥꯏꯅꯦ
ꯑꯗꯨ ꯌꯥꯏ
ꯃꯔꯨꯞ ꯇꯧꯔꯒ ꯆꯠꯄꯗꯨꯅ ꯐꯥꯒꯗꯕꯅꯤ ꯑꯩꯈꯣꯏꯒꯤ ꯄꯩꯁꯥ
ꯎꯝ
ꯍꯥꯏꯗꯤ ꯑꯩꯈꯣꯏ ꯈꯨꯗꯛꯇ ꯄꯨꯊꯣꯛꯄꯗꯤ ꯉꯝꯃꯣꯏꯕ ꯑꯩꯈꯣꯏꯗꯣ
ꯍꯣꯏ ꯃꯤ ꯑꯃꯅ ꯀꯌꯥ ꯄꯨꯊꯣꯛꯑꯗꯤ ꯌꯥꯒꯗꯕ ꯃꯥꯟꯒꯦ
ꯈꯪꯗꯦꯅꯦ
ꯖꯨꯀꯣ ꯕꯦꯂꯤ ꯆꯠꯄꯁꯦ ꯁꯤꯡ ꯃꯉꯥ ꯃꯉꯥꯗꯤ ꯐꯖꯅ ꯌꯥꯔꯅꯤꯀꯣ ꯀꯣꯟꯅꯔꯅꯤꯀꯣ
ꯑꯥ ꯑꯗꯨ ꯌꯥꯒꯅꯤ ꯑꯩꯈꯣꯏ ꯅꯍꯥꯟ ꯆꯠꯄꯗꯁꯨ ꯌꯥꯝ ꯑꯦꯛꯁ꯭ꯄꯦꯟꯁꯤꯞ ꯑꯣꯏꯗꯅ
ꯎꯝ
ꯑꯗꯨꯗꯤ ꯂꯥꯏꯐꯝꯁꯨ ꯂꯩꯗꯤ ꯂꯩꯕꯒꯤꯅꯤꯗ ꯑꯗꯣ ꯑꯩꯈꯣꯏꯅ
ꯑꯗꯨꯅꯦ
ꯎꯝ ꯑꯣ ꯑꯁ ꯄꯩꯁꯥꯗꯤ ꯆꯪꯗꯤ ꯆꯪꯂꯣꯏꯗ ꯑꯗꯨꯝ ꯆꯥꯕ ꯑꯗꯨꯝ ꯒꯥꯔꯤ ꯄꯨꯕ ꯑꯗꯨ ꯃꯣꯏꯅ ꯄꯥꯏꯕ ꯊꯥꯎꯒꯨꯝꯕꯀꯣ
ꯎꯝ
ꯑꯗꯨꯒꯨꯝꯕ ꯎꯝ
ꯖꯨꯀꯣ ꯕꯦꯂꯤꯁꯦ ꯆꯠꯇꯤ ꯆꯠꯅꯤꯡꯉꯦꯍꯦ
ꯎꯝ ꯑꯁ ꯆꯠꯅꯤꯡꯉꯦꯅꯦ ꯅꯨꯡꯉꯥꯏꯅ ꯃꯐꯝꯗꯣ ꯌꯦꯡꯕ ꯐꯥꯎꯁꯨ ꯌꯥꯝ ꯅꯨꯡꯉꯥꯏꯌꯦꯕꯥ
ꯋꯤꯟꯇꯔ ꯃꯇꯝꯗ ꯆꯠꯅꯤꯡꯉꯦ ꯑꯩꯈꯣꯏ ꯃꯧ ꯏꯁꯤ ꯆꯠꯂꯦꯗꯅ
ꯍꯣꯏ
ꯑꯗꯨ ꯋꯤꯟꯇꯔꯗ ꯀꯩꯅꯣ ꯅꯨꯡꯉꯥꯏꯒꯗꯕ ꯃꯥꯜꯂꯦ ꯍꯦꯗꯨꯝ ꯃꯐꯝꯁꯨ
ꯎꯝ ꯋꯤꯟꯇ꯭ꯔꯗꯨ ꯀꯣ ꯅꯨꯉꯥꯏꯒꯅꯤ
ꯎꯝ
ꯍꯥꯏꯗꯤ ꯏꯁ꯭ꯅꯣꯁꯨ ꯇꯥꯏꯑꯦꯅ ꯋꯤꯟꯇꯔꯗꯗꯤ
ꯑꯗꯨꯒꯤ ꯆꯠꯅꯤꯡꯕ
ꯎꯝ ꯋꯤꯟꯇꯔꯗꯗꯤ ꯏꯁ꯭ꯅꯣ ꯏꯁ꯭ꯅꯣꯁꯨ ꯇꯥꯏ ꯑꯗꯨꯒꯤ ꯅꯨꯉꯥꯏꯅꯤ
ꯎꯝ ꯏꯕꯤꯅꯤꯡꯗꯣ ꯑꯩꯈꯣꯏ ꯆꯠꯄ ꯀꯩꯅꯣ ꯇꯧꯗꯦꯕ ꯑꯧꯈꯣꯏ ꯆꯠꯄ ꯃꯇꯝꯗꯀꯣ ꯕꯤꯜꯗꯤꯡꯗꯣ
ꯍꯣꯏ꯫
ꯑꯗꯣ ꯏꯁ꯭ꯅꯣ ꯇꯥꯗꯦꯕ ꯑꯩꯈꯣꯏ ꯆꯠꯄ ꯃꯇꯝꯗꯗꯤ
ꯅꯨꯡꯉꯥꯏꯗꯤ ꯅꯨꯡꯉꯥꯏꯌꯦ
ꯎꯝ ꯅꯨꯉꯥꯏꯔꯅꯤ
ꯍꯥꯏꯁ
ꯍꯟꯗꯛꯁꯤ ꯑꯩꯈꯣꯏ ꯑꯩꯈꯣꯏꯁꯨ ꯃꯐꯝ ꯈꯔ ꯐꯖꯕꯗꯤ ꯆꯠꯁꯤꯅ꯫
ꯑꯣ ꯑꯗꯨ ꯈꯟꯕꯅꯦ꯫ ꯁꯤꯜꯂꯣꯡꯗꯗꯤ ꯃꯐꯝ ꯐꯖ ꯐꯖꯕ ꯂꯩꯑꯦꯅꯦ ꯏꯁꯤꯡ ꯃꯐꯝ꯫
ꯍꯣꯏ ꯆꯠꯄ ꯌꯥꯏ ꯑꯗꯨꯒꯃꯕꯁꯨ ꯆꯠꯄ ꯌꯥꯏ꯫
ꯎꯝ--꯫ ꯑꯗꯨꯒꯤꯅꯦ ꯊꯕꯛ ꯇꯧꯁꯦꯔꯥ ꯂꯤꯁꯤꯡ ꯇꯔꯥ ꯇꯔꯥꯒꯨꯝꯕ ꯄꯨꯔ ꯆꯠꯂꯗꯤ ꯅꯨꯡꯉꯥꯏꯅꯦꯕ꯫
ꯑꯥ ꯑꯗꯨꯅꯦ꯫
ꯑꯗꯣ ꯊꯕꯛ ꯇꯧꯔꯁꯦ ꯍꯥꯏꯕꯅꯦ꯫
ꯌꯦꯡꯕ ꯇꯥꯔꯦꯅ ꯑꯗꯨꯒꯤꯗꯤ꯫
ꯎꯝ--꯫
ꯍꯥꯏꯗꯤ ꯑꯁ ꯑꯝ ꯇꯧꯔꯁꯨ ꯈꯪꯗꯦ ꯄꯩꯁꯥ ꯄꯥꯏꯕ--꯫ ꯂꯩꯒꯦꯔꯥ ꯂꯩꯔꯥ ꯑꯗꯨꯏ ꯌꯦꯡꯕ ꯇꯥꯔꯦꯅ ꯑꯗꯨꯕꯨꯗꯤ꯫
ꯌꯨꯝꯕꯨ ꯆꯠꯂꯥꯗꯤ ꯍꯣꯏ ꯊꯕꯛꯄꯨꯗꯤ ꯌꯥꯝꯃꯦꯕ ꯑꯗꯨ ꯑꯣꯏꯔꯁꯨ--꯫ ꯄꯩꯁꯥꯗꯤ ꯂꯥꯛꯄꯗꯣ--꯫
ꯑ ꯄꯩꯁꯥꯗꯤ ꯊꯣꯛꯇ꯭ꯔꯦ ꯌꯨꯝ ꯆꯠꯂꯗꯤꯀꯣ꯫ ꯑꯗꯣ ꯄꯩꯁꯥꯗꯤ--꯫ ꯄꯩꯁꯥꯁꯨ ꯂꯥꯛꯇ꯭ꯔꯦ ꯑꯗꯣ ꯄꯩꯁꯥꯁꯨ ꯆꯪꯁꯨ ꯆꯪꯗꯦ ꯑꯗꯣ--꯫
ꯎꯝ ꯑꯗꯨꯗꯤ ꯆꯨꯝꯃꯦ꯫
ꯊꯕꯛꯕꯨꯗꯤ ꯌꯥꯝꯃꯦ ꯑꯗꯣ--꯫
ꯎꯝ--꯫
ꯈꯪꯗꯦ ꯑꯗꯨꯗꯤ ꯀꯣꯟꯅ ꯒꯤ ꯋꯥꯔꯤꯅꯤ꯫
ꯍꯥꯏ ꯑꯦ-ꯍꯦ--꯫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
ꯑꯩꯈꯣꯏ ꯄ꯭ꯔꯥꯛꯇꯤꯀꯜꯁꯦ--꯫ ꯉꯁꯤ ꯊꯥꯗ ꯇꯧꯒꯗ꯭ꯔꯥ ꯅꯠꯇ꯭ꯔꯒ ꯅꯦꯛꯁ ꯃꯟꯗ ꯇꯧꯗꯣꯏꯔꯥ꯫
ꯑ ꯎ ꯎꯝ ꯑꯥ ꯗꯤꯁ ꯃꯟ ꯇꯧꯒꯗꯕ ꯃꯥꯜꯂꯦ꯫
ꯗꯣ ꯑꯗꯣꯏꯔꯗꯤ ꯐꯕ ꯑꯗꯨ ꯅꯠꯇ꯭ꯔꯗꯤ꯫ ꯑꯒꯥꯁꯗꯒꯤ ꯊꯕꯛꯁꯦ ꯊꯤꯔꯒ ꯑꯒꯥꯁꯗꯒꯤ ꯍꯧꯅꯤꯡꯉꯥꯏ ꯈꯟꯕꯀꯣ꯫
ꯎꯝ--꯫
ꯇꯧꯒꯦ ꯍꯥꯏꯔꯗꯤ ꯈꯔ ꯉꯟꯅ ꯇꯧꯈ꯭ꯔꯕꯅ ꯐꯕꯅꯦꯕ꯫
--꯫ ꯀꯪꯗ꯭ꯔꯦꯅ ꯑꯦꯛꯖꯥꯝꯒꯤ ꯋꯥꯔꯤ ꯅꯠꯇꯕ ꯅꯨꯡꯉꯥꯏ ꯅꯨꯡꯉꯥꯏꯕ ꯇꯧꯗꯦꯗ--꯫
ꯍꯦ ꯍꯦ ꯑꯗꯨ ꯫ ꯅꯣꯏ ꯁꯥꯏꯗꯤ ꯅꯣꯏ ꯁꯥꯏꯒ ꯅꯪꯗꯤ ꯀꯃꯥꯏ ꯀꯃꯥꯏ ꯇꯧꯔꯦ ꯑꯍꯦ꯫
ꯑ ꯀꯩꯅꯣ ꯇꯧꯗ꯭ꯔꯤꯗ ꯂꯥꯏꯔꯤꯛ ꯄꯥꯎ ꯑꯣ꯫ ꯑꯣ ꯍꯥꯏꯕ ꯑꯩꯅ ꯄꯥꯗꯕꯒꯤ ꯁꯥꯎꯔꯒ ꯂꯦꯟꯂꯦ꯫
ꯃꯣꯏꯗꯤ ꯈꯔ ꯄꯥꯕ ꯃꯥꯜꯂꯦꯀꯣ꯫
ꯃꯣꯏꯗꯤ ꯐꯖꯅ ꯄꯥꯌꯦ꯫ ꯍꯔꯥꯡꯁꯨ ꯂꯔꯤꯛ ꯄꯥꯗꯕꯤ ꯐꯣꯟ ꯌꯦꯡꯕꯒꯤ--꯫
ꯎꯝ--꯫
ꯑꯁ ꯍꯥꯎꯕꯅ ꯂꯣꯏꯔꯦ--꯫ ꯑꯩꯁꯨ ꯑꯁ ꯄꯥꯅꯤꯡꯗꯕ ꯅꯣꯠꯁꯨ--꯫ ꯄꯥꯅꯤꯡꯉꯥꯏꯖꯨ ꯁꯦꯝꯃꯒ ꯊꯥꯔꯛꯄꯅꯦ ꯑꯩꯅ--꯫
ꯎꯝ ꯫
ꯑꯗꯕ--꯫
ꯐꯖꯅ ꯇꯧꯋꯤꯅꯦ ꯅꯣꯏꯗꯤ
ꯄꯥꯗ꯭ꯔꯖꯨ ꯑꯈꯣꯏꯁꯦ ꯇꯦꯟꯁꯟꯁꯨ ꯂꯩꯇꯦ ꯑꯁ ꯅꯨꯡꯉꯥꯏꯗꯤ ꯅꯨꯡꯉꯥꯏꯌꯦ ꯑꯩꯈꯣꯏ ꯄꯨꯟꯁꯤꯁꯦ
ꯑꯁ ꯑꯦꯛꯖꯥꯝ ꯑꯣꯏꯔꯤ ꯇꯧꯔꯣꯏꯁꯦ ꯍꯥꯏꯔꯒ ꯑꯗꯨꯝ ꯑꯦꯛꯖꯥꯝ ꯋꯥꯔꯤꯗ ꯂꯑꯦꯅꯦ ꯑꯩ
ꯆꯨꯟ ꯍꯥꯏꯕ꯭ꯔꯣ ꯃꯥꯁꯇꯔꯗꯣ ꯆꯨꯟ ꯍꯥꯏꯕ꯭ꯔꯣ
ꯀ꯭ꯔꯤ ꯍꯥꯏꯕ
ꯇꯔ ꯑꯈꯣꯏ ꯃꯥꯁꯇꯔ ꯇꯝꯕ ꯅꯨꯄꯤꯗꯣ
ꯍꯣꯏ ꯍꯣꯏ
ꯎꯝ ꯑꯦꯖꯥꯝ ꯂꯣꯏꯔꯗꯤ ꯃꯥꯕꯨꯁꯨ
ꯅꯪ ꯄꯥꯎ ꯐꯥꯎꯅꯔꯕꯣ ꯑꯃꯨꯛ ꯃꯥꯒ
ꯗꯦꯗ ꯄꯥꯎꯟ ꯐꯥꯎꯅꯗꯦꯗ
ꯐꯣꯂꯣꯗꯤ ꯇꯧꯔꯕꯣ
ꯇꯧꯗꯦꯗ ꯈꯪꯗꯕ ꯃꯥꯜꯂꯦ
ꯑ ꯊꯨꯟꯊꯨꯏꯕ ꯃꯣꯏꯁꯨ ꯈꯪꯉꯝꯃꯅꯤ ꯑꯦ
ꯃꯣꯏ ꯗꯤꯄꯥ꯭ꯔꯠꯃꯦꯟ ꯗꯤꯄꯥ꯭ꯔꯠꯃꯦꯟ ꯇꯣꯉꯥꯜꯂꯦꯅ
ꯑ ꯑꯩ ꯍꯥꯏꯗꯤ ꯏꯂꯚꯦꯟ ꯇꯨꯋꯦꯜꯐꯇ ꯃꯥꯁꯨ ꯅꯣꯕꯨꯗꯤꯌꯥ ꯇꯝꯕ꯭ꯔꯥ ꯆꯨꯟꯗꯣ ꯀꯥꯎꯈ꯭ꯔꯦ ꯑꯣꯏꯔꯝꯃꯣꯏ
ꯑꯗꯣ ꯆꯨꯟꯒꯤ ꯆꯨꯟꯒꯤ ꯃꯃꯥꯟꯅꯕꯤꯗꯣ ꯀꯤꯡꯗꯣ ꯄꯥꯝꯃꯦꯕ
ꯑꯣ ꯑꯣ ꯑꯣ
ꯅꯦꯕ ꯑꯩꯗꯣ ꯑꯩꯗꯤ ꯃꯁꯛ ꯑꯩꯁꯨ ꯃꯁꯛ ꯀꯥꯎꯈ꯭ꯔꯦ
ꯎꯝ ꯑꯈꯣꯏ ꯑꯈꯣꯏ ꯔꯣꯡꯃꯩꯔꯣ
ꯔꯣꯡꯃꯩ ꯑꯣꯏꯔꯝꯃꯣꯏ ꯃꯥꯗꯤ
ꯎꯝ
ꯇ꯭ꯔꯥꯏꯕꯜꯗꯤ ꯃꯥꯜ ꯑꯗꯣ ꯔꯣꯡꯃꯩꯗꯤ ꯅꯠꯇꯕ ꯃꯥꯜꯂꯦ ꯇꯥꯡꯍꯨꯒꯨꯝꯕ ꯃꯥꯜꯂꯦ
ꯎꯝ ꯈꯪꯗꯦꯅꯦ ꯑꯩꯗꯤ ꯃꯁꯛꯁꯨ ꯈꯪꯗꯦ
ꯍꯣꯏ ꯁꯥꯏꯟꯁꯇꯗꯤ ꯃꯁꯛ ꯐꯖꯕꯗ ꯌꯥꯎꯗꯦꯗ
ꯑꯣꯏ ꯑꯁ
ꯖꯨꯅꯤꯌꯔ ꯀꯩꯅꯣ ꯐꯣꯔꯠ ꯁꯦꯝ ꯑꯥꯏꯀ꯭ꯔꯥꯠ ꯃꯔꯤ ꯒ꯭ꯔꯤꯟꯗꯣ ꯁꯦꯝ ꯀꯌꯥꯔꯥ ꯃꯣꯏꯗꯣ
ꯀ꯭ꯔꯤ ꯍꯥꯏꯕ
ꯑꯥꯏꯀꯥꯠ ꯃꯔꯤ ꯒ꯭ꯔꯤꯟ ꯎꯞꯄꯗꯣ ꯑꯩꯈꯣꯏꯒꯤꯅ ꯕ꯭ꯂꯦꯛ ꯅꯠꯇ꯭ꯔꯣ
ꯍꯣꯏ
ꯃꯣꯏ ꯒ꯭ꯔꯤꯟ
ꯑꯗꯨ ꯐꯣꯔ꯭ꯠ ꯐꯣꯔ꯭ꯠ ꯑꯣꯏꯔꯝꯅꯤ
ꯐꯣꯔ꯭ꯠꯇ ꯈꯔ ꯂꯩꯕ ꯃꯥꯜꯂꯦ
ꯍꯣꯏ ꯑꯇꯥꯡꯃꯩ ꯑꯇꯥꯡꯃꯩꯈꯣꯏꯁꯨ ꯐꯣꯔ꯭ꯠꯅꯤꯅ
ꯑꯧ
ꯊꯥꯔ꯭ꯠꯒ ꯐꯣꯔ꯭ꯠꯒꯤ ꯁꯦꯝ ꯑꯣꯏꯔꯝꯃꯅꯤ ꯃꯣꯏꯗꯣ ꯌꯦꯜꯂꯣꯗꯨꯅ ꯐꯤꯞ ꯁꯤꯛꯁ ꯑꯃꯨꯛ ꯑꯣꯏꯔꯦꯅ
ꯑꯣ ꯐꯥ꯭ꯔꯁ ꯀ ꯁꯦꯀꯦꯟꯅ ꯕ꯭ꯂꯨ
ꯎꯝ ꯑꯗꯨꯝ ꯑꯣꯏꯈ꯭ꯔꯦ
ꯀꯣꯂꯦꯖꯁꯦ ꯑꯩꯈꯣꯏꯗꯤ ꯐꯖꯅ ꯀꯥꯗꯕꯤꯗ ꯑꯗꯨꯝ ꯂꯣꯏꯗꯤ ꯂꯣꯏꯈ꯭ꯔ‌ꯦꯅ‌ꯦ
ꯎꯝ
ꯑꯩꯈꯣꯏ ꯐꯖꯅ ꯑꯩꯈꯣꯏ ꯇꯦꯟꯗꯦꯟꯁ ꯀꯩꯅꯣ ꯇꯧꯔꯗꯤ ꯊꯥ ꯁꯤꯛꯁ ꯃꯟꯁꯨ ꯁꯨꯔꯝꯃꯣꯏꯅꯦ ꯑꯩꯈꯣꯏ ꯀꯥꯕ ꯐꯣꯔ ꯏꯌ꯭ꯔꯒꯤ ꯇꯣꯇꯦꯜ ꯇꯧꯔꯁꯨ ꯀꯣ
ꯍꯣꯏ ꯑꯗꯨꯅꯤ
ꯁꯤꯛꯁ ꯃꯟꯁꯁꯨ ꯁꯨꯔꯝꯃꯣꯏꯕ
ꯎꯝ
ꯑꯦꯁ ꯊꯥ ꯃꯔꯤ ꯐꯥꯎ ꯆꯍꯤ ꯃꯔꯤ ꯇꯧꯔꯒ ꯁꯤꯛꯁ ꯃꯟꯁ ꯁꯨꯗꯕꯁꯦ
ꯎꯝ
ꯍꯩꯁ ꯑꯦꯛꯖꯥꯝ ꯑꯦ ꯁꯦ ꯁꯤ ꯑꯦꯛꯖꯥꯝꯁꯦ ꯇꯧꯗꯤ ꯇꯧꯅꯤꯡꯉꯦ ꯑꯗꯣ ꯑꯁ ꯌꯥꯝ ꯂꯨꯗꯤ ꯂꯨꯕ ꯃꯥꯜꯂꯦꯍꯦ
ꯍꯣꯏ ꯑꯁ ꯑꯗꯨꯒꯤ ꯑꯦꯛꯖꯥꯝꯁꯤꯡ ꯕꯤꯗꯤ ꯇꯤꯞꯀꯤꯅꯀꯣ ꯂꯨꯗꯤ ꯂꯨꯋꯦ
ꯍꯟꯗꯛ ꯀꯩꯅꯣ ꯁꯤꯖꯤꯑꯦꯜꯒꯤ ꯐꯣꯝ ꯊꯥꯖꯤꯟꯕ ꯃꯤꯗꯣ ꯂꯥꯛ ꯀꯌꯥꯔꯥ ꯀꯩꯅꯣ ꯇꯧꯕꯅꯦ
ꯎꯝ
ꯚꯦꯀꯦꯟꯁꯤꯒꯤ ꯇꯨꯌꯦꯜꯞ ꯊꯥꯎꯖꯟ ꯈꯛꯇ ꯇꯨꯌꯦꯜꯞ ꯊꯥꯎꯖꯟꯔ ꯑꯗꯨ ꯈꯛꯇꯅꯦꯕ
ꯎꯝ ꯚꯦꯀꯦꯟꯁꯤꯗꯤ ꯌꯥꯝꯗꯕꯅꯦ ꯑꯗꯣ ꯑꯁ ꯈꯪꯗꯦ ꯀꯝꯄꯤꯇꯤꯇꯤꯞ ꯑꯣꯏꯕꯅꯤꯅꯀꯣ ꯑꯈꯣꯏꯒꯤꯁꯦ
ꯍꯣꯏ
ꯃꯤ ꯌꯥꯝꯕꯅꯤꯅ